ꯇꯥꯕ꯭ꯔꯣ ꯍꯜꯂꯣ ꯇꯥꯕ꯭ꯔꯣ ꯇꯥꯕ꯭ꯔꯣ ꯑꯣ ꯄꯥꯈꯪ ꯃ ꯍꯥꯥ
ꯐ꯭ꯔꯤ ꯍꯥꯏꯥꯏꯕ ꯅꯣ
ꯄꯈꯛ ꯃꯆꯥꯗ ꯐꯖꯅ ꯍꯟꯗꯛꯇꯤ ꯅꯣꯡꯃꯥꯏ ꯀꯛꯄ ꯃꯥꯜꯂꯤꯅꯦ
ꯍꯩꯔꯣ
ꯄꯥꯈꯪ ꯃꯆꯥ ꯌꯨꯝꯗ ꯂꯩꯕꯗꯣ ꯅꯩꯔꯦꯅꯦ ꯑꯗꯨꯅ
ꯅꯨꯄꯥ ꯑꯗꯨ
ꯑꯑ
ꯁꯤ ꯈꯣꯟ ꯑꯣꯟ ꯈ꯭ꯔꯦꯅꯦ ꯑꯣ ꯐꯣꯟ ꯇꯧꯔꯄꯇ ꯃꯥꯅꯤ ꯍꯥꯏꯅꯦ ꯄꯥꯏ ꯄꯁꯦ
ꯑꯣ
ꯑꯩꯅ ꯐꯣꯟ ꯇꯧꯔꯛꯄꯕꯨꯗꯤꯡ ꯃꯥ ꯑꯣꯏꯅ ꯄꯥꯏ ꯂꯩ ꯃꯥꯒꯤ ꯐꯣꯟꯅꯤ
ꯎꯝ ꯐꯣꯂꯨꯝꯗꯣ ꯈꯤꯠꯗ ꯈꯤꯇꯪ ꯃꯈꯥ ꯅꯦꯝꯊꯑꯣ ꯑꯩ ꯈꯣꯟ ꯇꯥꯏ ꯍꯣꯏ
ꯑꯁ
ꯍꯧꯖꯤꯛꯇꯤ
ꯑꯩꯉꯣꯟꯗꯒꯤꯗꯥ ꯒ꯭ꯌꯥꯟ ꯇꯥꯗ꯭ꯔꯦ ꯍꯜꯂꯣ ꯍꯜꯂꯣ
ꯍꯜꯂꯣ ꯇꯥ ꯄ꯭ꯔꯣ ꯍꯧꯖꯤꯗꯦ
ꯑ ꯌꯥꯔꯦ ꯐꯤꯠꯅꯦꯁꯤꯗꯤ
ꯏꯁ ꯅꯩꯔꯦ ꯍꯦ
ꯍꯟꯗꯛꯇꯤ ꯀꯃꯥꯏ ꯀꯃꯥꯏ ꯀꯃꯥꯏ ꯀꯃꯥꯏ ꯇꯧꯔ ꯂꯩꯒꯦ
ꯍꯧꯖꯤꯛ꯭ꯔꯣ ꯑꯦ ꯍꯟꯖꯥꯡ ꯊꯣꯡꯅꯤꯉꯥꯏ ꯀꯟꯅ ꯇꯧ
ꯑꯣ ꯕꯣ ꯇꯧꯗ꯭ꯔꯦ
ꯑꯁ ꯒꯣ ꯕꯣꯒꯤ ꯏꯁꯀꯤꯜ ꯂꯩꯇꯅꯦ ꯑꯩꯒꯤꯗꯤ
ꯅꯪꯗꯣ ꯀꯩꯅꯣꯝ ꯇꯔꯨꯛ ꯁꯨꯍꯜꯂꯣ ꯍꯥꯏꯔꯒ ꯇꯔꯨꯛ ꯁꯨꯡꯁꯨꯨ ꯁꯨꯍꯟꯗꯦ ꯂꯨꯄꯥ ꯑꯃꯒꯤ ꯍꯦꯔꯣꯗꯨꯏ ꯀꯅꯥꯗꯦꯕ ꯁꯤꯁꯤꯂꯤꯌꯣꯟꯒꯨꯝ ꯅꯪꯗꯤ ꯏꯁꯇꯥꯔ ꯑꯍꯨꯝ ꯁꯦꯝꯃꯦ
ꯏꯁ ꯁꯤꯁꯤꯂꯤꯟꯁꯨ ꯀꯜꯂꯦꯍꯦ ꯃꯥꯒꯤ ꯃꯥꯒꯤ ꯄꯋꯥꯔꯗꯣ
ꯑꯣ ꯅꯠꯇꯦ ꯑꯗꯨꯗꯤ ꯄꯦꯄꯔ ꯃꯥꯟꯗꯅꯦꯕꯀꯣ ꯆꯦ ꯃꯥꯟꯗꯅꯦꯕ ꯀꯥꯟꯅꯗꯦꯕ ꯎꯝ ꯅꯨꯄꯥ ꯃꯔꯤ ꯄꯤꯕ ꯂꯨꯄꯥ ꯃꯉꯥ ꯄꯤꯕ ꯑꯣꯏꯅ ꯁꯦꯝꯒꯗꯕꯅꯤꯍꯦ
ꯑꯗꯣ ꯂꯨꯄꯥ ꯃꯉꯥ ꯄꯤꯕ ꯈꯛꯇ ꯊꯝꯂꯗꯤ ꯌꯥꯗꯦꯅꯦ
ꯍꯣꯏ ꯌꯥꯗꯦ ꯚꯥꯏ ꯀꯩꯅꯣ ꯂꯨꯄꯥ ꯃꯉꯥ ꯄꯤꯕꯇꯪꯗꯤ ꯍꯥꯟꯅ ꯑꯔꯂꯤꯒꯦꯝꯗꯨꯗꯤ ꯌꯥꯕꯅꯦꯕꯀꯣ
ꯑꯥ
ꯂꯦꯠ ꯒꯦꯝꯗꯗꯤ ꯌꯥꯔꯣꯏꯕ
ꯑꯩꯗꯤ ꯍꯔꯂꯤ ꯀꯦꯝ ꯑꯗꯨꯝ ꯉꯝꯔꯒ ꯂꯦꯛ ꯒꯦꯝꯗꯨꯗꯤ ꯍꯥ
ꯆꯅꯔꯤꯗꯤ ꯂꯩꯕꯗꯣ
ꯑꯥ
ꯑꯗꯣ ꯁꯤꯛꯁ ꯁꯨꯍꯟꯒꯗꯧꯕꯅꯦꯕ ꯁꯤꯛꯁ ꯁꯨ ꯍꯟꯕ ꯃꯇꯨꯡꯗ ꯑꯗꯨ ꯁꯤꯅꯔꯖꯤꯒꯤ ꯑꯣ ꯒꯣꯜ ꯃꯔꯤ ꯇꯧꯕꯗꯣ
ꯑꯣꯝ
ꯑꯗꯨꯗꯣ ꯁ꯭ꯇꯥꯔ ꯑꯍꯨꯝ ꯁꯦꯝꯃꯣ ꯅꯠꯇ꯭ꯔꯗꯤ ꯒꯣ ꯃꯉꯥ ꯇꯧꯕꯗꯣ ꯏꯁꯇꯥꯔ ꯑꯍꯨꯝ ꯁꯦꯝꯕ ꯅꯪ ꯒꫭꯜ ꯃꯉꯥ ꯇꯧꯕꯗ ꯁ꯭ꯇꯥꯔ ꯑꯍꯨꯝ ꯁꯦꯝꯕ ꯉꯝꯃꯣꯏꯕꯀꯣ
ꯎꯝ
ꯃꯣꯏ ꯃꯤ ꯌꯥꯝ ꯁꯤꯟꯅꯅꯕ ꯃꯤ ꯑꯅꯤ ꯑꯍꯨꯝ ꯈꯇꯪ ꯂꯩꯔꯦ ꯍꯥꯏꯕ ꯀꯥꯟꯗ ꯁꯦꯝꯕ ꯉꯝꯒꯅꯤꯕꯀꯣ ꯒꯣꯜ ꯃꯉꯥ ꯄꯤꯕꯗꯣ ꯐꯤꯛꯁꯅꯦ ꯂꯩꯕ ꯃꯣꯏꯗꯣ ꯒꯣꯜ ꯃꯉꯥ ꯄꯤꯕꯗꯣ ꯐꯤꯛꯁ ꯂꯩꯌꯦꯕꯀꯣ ꯑꯗꯣ ꯍꯗ ꯑꯒꯣꯜ ꯃꯉꯥ ꯄꯤꯕ ꯍꯦꯔꯣꯗꯣ ꯑꯩꯉꯣꯟꯗ ꯑꯃ ꯂꯩꯗꯤ ꯅꯪꯅ ꯃꯔꯤ ꯂꯩ ꯃꯉꯥ ꯇꯔꯨꯛ ꯑꯃꯇꯪ ꯋꯥꯠꯂꯒ ꯊꯤ ꯊꯤꯗꯤ ꯐꯪꯉꯣꯏꯕꯀꯣ ꯑꯃꯇꯪ ꯐꯤꯛꯁꯅꯦꯕ ꯑꯗꯨꯃꯥꯏ ꯍꯣꯏ ꯒꯣ ꯃꯦꯔꯤꯦꯒꯤꯗꯤ ꯀꯥꯏꯗꯦꯕꯀꯣ ꯑꯗꯨꯒꯤ
ꯇꯥꯕ꯭ꯔꯨ
ꯇꯥꯏꯌꯦ ꯇꯥꯏꯌꯦ
ꯑꯩꯗꯤ ꯒꯣꯜ ꯃꯉꯥ ꯄꯤꯕꯗꯣ ꯑꯗꯨꯝ ꯊꯤꯔꯒ ꯂꯩꯕ
ꯑꯣ ꯃꯣꯏ ꯃꯣꯏꯗ ꯂꯩꯔꯗꯤ ꯀꯩꯅꯣꯝ ꯇꯧꯕ ꯌꯥꯗꯤꯕꯀꯣ ꯃꯣꯏꯅ ꯃꯣꯏꯅ ꯀꯩ ꯀꯩ ꯁꯦꯝꯃꯦ ꯑꯗꯣ ꯃꯥꯅ ꯀꯩ ꯁꯦꯝꯒꯦ ꯍꯥꯏꯕꯗꯣ ꯃꯣꯏ ꯀꯩꯅꯣꯝ ꯌꯦꯡꯒꯗꯕꯅꯦꯕꯀꯣ ꯃꯣꯏꯅ ꯆꯪꯔꯒ ꯑꯗꯨꯒꯤꯅꯤ ꯅꯪ ꯅꯪ ꯃꯅꯥꯛ ꯃꯤ ꯑꯃ ꯑꯃꯨꯛ ꯆꯦꯜꯂꯛꯑꯒ ꯂꯥꯛꯄ ꯑꯃꯨꯛ ꯆꯠꯄ ꯇꯧꯕꯗꯣ ꯃꯤ ꯃꯤ ꯈꯣꯏ ꯅꯃꯤꯅꯥꯁꯤꯡ
ꯑꯣ
ꯑꯗꯣ ꯌꯦꯡꯕꯅꯦꯕ
ꯑꯗꯣ ꯎꯝ ꯒꯣꯜ ꯃꯉꯥ ꯄꯤꯕꯗꯣ ꯃꯤꯅ ꯑꯃ ꯂꯧꯔꯗꯤ ꯑꯩꯈꯣꯏ ꯑꯃ ꯁꯦꯝꯒꯗꯧꯔꯣ
ꯎꯝ ꯑꯃ ꯂꯧꯔꯗꯤ ꯅꯪ
ꯑꯃ
ꯍꯣꯏ ꯁꯦꯝꯗꯁꯨꯀꯣ ꯀꯩꯅꯣꯝ ꯃꯤꯔꯔ ꯗꯤꯚꯥꯏꯁ ꯑꯃ ꯂꯩꯕꯗꯣ
ꯑꯣ
ꯑꯗꯨꯒꯨꯝꯕꯁꯨ ꯂꯧꯑꯣꯕꯀꯣ ꯀꯩꯅꯣꯝ ꯑ ꯑꯦ ꯃꯤ ꯃꯌꯥꯝ ꯆꫭꯡ ꯆꯣꯡꯕ ꯃꯇꯝ ꯂꯩꯗꯅ
ꯑ
ꯃ ꯄꯥ ꯀꯩ ꯀꯩꯅꯣ ꯃꯊꯛꯇ ꯆꯣꯡꯈꯠꯄ ꯂꯩꯗꯅ
ꯑꯥ
ꯑꯗꯣ ꯅꯨꯄꯥ ꯅꯪꯗꯣ ꯑꯗꯨ ꯃꯦꯔꯔꯒꯨꯝꯕꯗꯨ ꯂꯧꯅꯤꯡꯉꯦ ꯍꯥꯏꯔ ꯔꯤ
ꯑ
ꯃꯤ ꯑꯃꯗꯣ ꯍꯥꯟꯅ ꯆꯣꯡꯉꯁꯅꯨꯕ ꯃꯥ ꯆꯣꯡꯉꯁꯨ ꯁꯦꯀꯦꯟ ꯇꯥꯏꯝ ꯆꯣꯡꯉꯗꯤ ꯅꯪ ꯁꯦꯀꯦꯟ ꯇꯥꯏꯝ ꯆꯣꯡꯕ ꯅꯨꯄꯥꯗꯨ ꯐꯪꯒꯅꯤꯕꯀꯣ
ꯑ
ꯑꯗꯣ ꯅꯪ ꯄꯩꯁꯥ ꯌꯥꯝꯒꯗꯕ ꯒꯣꯜꯗꯣ ꯌꯥꯃꯗꯤ ꯇ꯭ꯋꯦꯟꯇꯤ ꯋꯥꯟ ꯐꯥꯎꯅꯦꯕꯀꯣ ꯑꯗꯨꯗꯣ꯭ ꯇ꯭ꯋꯦꯟꯇꯤ ꯋꯥꯟ ꯂꯩꯔꯗꯤ ꯅꯪ ꯑꯗꯨ ꯐꯪꯕ ꯌꯥꯏꯕꯀꯣ ꯃꯥ ꯂꯧꯈ꯭ꯔꯁꯨ ꯃꯨꯟꯅꯒꯗꯕꯅꯦꯕ ꯃꯥ ꯂꯧꯁꯨ ꯅꯪ ꯑꯃꯨꯛ ꯂꯧꯕ ꯃꯥ ꯂꯧꯁꯨ ꯅꯪ ꯑꯃꯨꯛ ꯂꯧꯕ ꯅꯪ ꯁꯦꯀꯦꯟ ꯇꯥꯏꯝ ꯇꯧꯔꯔꯤ ꯅꯪ ꯐꯪꯒꯅꯦꯕꯀꯣ
ꯑꯗꯣ ꯑꯩꯈꯣꯏꯒꯤ ꯒꯣꯜ ꯃꯥꯡꯒꯅꯤꯀꯣ ꯑꯗꯨꯗꯤ
ꯍꯣꯏ ꯃꯥꯡꯕꯨꯗꯤ ꯃꯥꯡꯒꯗꯤ ꯑꯗꯨ ꯑꯣꯏꯔꯁꯨ ꯐꯪꯉꯤꯗꯅ ꯍꯌꯦꯡ ꯍꯣꯔꯦꯟ ꯅꯪ ꯑ ꯍꯦꯔꯣꯛ ꯑꯃ ꯋꯥꯠꯂꯦ ꯍꯥꯏꯔꯗꯤ ꯑꯗꯨ ꯃꯦꯔꯔꯗꯣ ꯂꯧꯈꯔꯗꯤ ꯅꯨꯄꯥ ꯑꯃꯗ ꯎꯝ ꯅꯪꯒꯤ ꯍꯦꯔꯣ ꯑꯃꯗꯨ ꯂꯩꯔꯁꯨ ꯅꯪ ꯑꯗꯨꯗ ꯑꯍꯨꯝ ꯁꯦꯝꯕ ꯌꯥꯏꯕꯀꯣ
ꯑ
ꯎꯝ ꯀꯩꯅꯣꯝ ꯗꯨꯀꯥꯟꯗ ꯑꯗꯨ ꯍꯦꯔꯣꯗꯣ ꯂꯩꯇ꯭ꯔꯁꯨ ꯅꯪ ꯅꯪꯉꯣꯟꯗ ꯊꯣꯛꯀꯅꯤꯕ
ꯀꯃꯥꯟꯗꯔꯗꯣ ꯕꯦꯛꯁꯤꯅꯥꯅ ꯍꯦꯟꯅ ꯐꯥꯕ ꯃꯥꯜꯂꯦꯅꯦ
ꯑꯗꯣ ꯍꯣꯏ ꯁꯤꯅꯔꯖꯤ ꯁꯦꯝꯕꯗꯣ
ꯎꯝ
ꯇꯦꯟ ꯁꯨꯔꯗꯤ ꯌꯥꯝ ꯀꯟꯕꯅꯦꯕꯀꯣ
ꯑ
ꯇꯦꯟꯁꯨꯨꯍꯅꯤꯡꯉꯥꯏ ꯇꯧꯔꯗꯤ ꯀꯥꯟꯗꯅꯦꯕꯀꯣ ꯕꯦꯛꯁꯤꯅ ꯆꯣꯡꯕꯗꯣ ꯑꯅꯤ ꯑꯅꯤ ꯐꯪꯕꯅꯦꯕꯀꯣ
ꯑꯣ ꯕꯤꯁꯤꯅ ꯅꯤ ꯑꯅꯤ ꯐꯪ ꯃꯥꯂꯦꯅꯦ
ꯍꯣꯏ ꯑꯍꯥꯟꯕ ꯆꯣꯡꯕꯗꯤ ꯑꯃꯇꯪ ꯊꯣꯡꯕꯅꯦꯕꯀꯣ ꯐꯥꯔꯁ ꯔꯥꯎꯟꯒꯤꯗꯤ ꯑꯅꯤ ꯐꯪꯉꯦ ꯑꯗꯨ ꯑꯣꯏꯔꯁꯨ ꯑꯃꯨꯛ ꯆꯣꯡꯕꯁꯦ ꯁꯦꯀꯦꯟ ꯇꯥꯏꯝ ꯆꯣꯡꯕꯗꯤ ꯑꯃꯇꯪ ꯐꯪꯕꯅꯦꯕꯀꯣ ꯅꯪ ꯑ ꯀꯩꯅꯣꯝ ꯁꯤꯅꯔꯖꯤꯁꯨ ꯂꯩꯗꯅ ꯎꯝ ꯆꯣꯡꯕ ꯃꯇꯝꯗꯁꯨ ꯁꯤꯅꯔꯖꯤ ꯂꯩꯗꯅ
ꯍꯥꯏꯕꯗꯤ ꯈꯪꯗꯦꯍ
ꯅꯠꯇꯦ ꯗ꯭ꯔꯦꯒꯣꯟꯒꯤ ꯃꯁꯛꯒꯨꯝꯕ ꯆꯔꯤ ꯃꯥꯛꯕ
ꯑ ꯑꯗꯨꯝꯕ ꯂꯩꯗꯅ ꯆꫭꯡꯕ ꯃꯇꯝꯗꯣ ꯑꯥ ꯑꯥ ꯑꯥ ꯑꯥ ꯈꯪꯉꯦ ꯈꯪꯉꯦ ꯍꯧꯖꯤꯛ ꯑꯗꯨꯗꯨꯁꯨ ꯂꯧꯒꯗꯔꯣ
ꯍꯣꯏ ꯅꯪꯅ ꯅꯤꯌꯣꯝ ꯕꯤꯁ ꯁꯦꯝꯃꯤ ꯍꯥꯏꯁꯦꯕꯀꯣ ꯅꯤꯌꯣ ꯕꯤꯁꯁꯦ ꯇꯦꯟ ꯐꯥꯎ ꯁꯦꯝꯕ ꯌꯥꯏꯑꯕ ꯅ꯭ꯌꯨ ꯕꯤꯁꯅꯦ ꯅꯦ ꯑꯗꯨꯒ ꯗ꯭ꯔꯦꯒꯣꯟ ꯀꯨꯂꯔꯅꯦ ꯀꯦꯟꯁꯤꯟꯅꯦ ꯃꯣꯏ ꯁꯦꯝꯕ ꯌꯥꯏꯕꯀꯣ ꯕ꯭ꯔꯨꯖꯔ ꯍꯥꯏꯕ꯭ꯔꯥ ꯑꯗꯨꯒ ꯊꯥꯡ ꯂꯩꯕꯗꯣ ꯁ꯭ꯨꯋꯤꯠ ꯕ꯭ꯂꯦꯠ ꯃꯣꯏꯗꯣ ꯁꯤꯛꯁꯇꯪ ꯁꯦꯝꯕ ꯌꯥꯕ ꯑ ꯁꯤꯅꯔꯖꯤ ꯂꯩꯕꯅꯦꯕꯀꯣ ꯁꯤꯛꯁꯇꯪꯕꯨꯗꯤ ꯅꯪ ꯍꯦꯟꯅꯗꯤ ꯀꯥꯟꯅꯗꯦꯕ
ꯑꯥ
ꯑꯗꯣ ꯇꯦꯟ ꯌꯧꯅꯕ ꯂꯩꯗꯥꯏꯅꯦ ꯈꯪꯕ꯭ꯔꯥ ꯎꯕ꯭ꯔꯥ
ꯑ ꯎ
ꯑꯩ ꯑꯦꯔꯣ ꯄꯤꯔꯒ ꯁꯤ ꯁꯦꯝꯍꯜꯂꯣ ꯍꯥꯏꯕꯗꯣ ꯑꯗꯨꯒꯨꯝꯕꯗꯣ ꯇꯦꯟ ꯌꯧꯅꯤꯡꯉꯥꯏ ꯂꯩꯕ ꯒꯨꯝꯕꯗꯣ ꯇꯧꯔꯗꯤ ꯅꯪ ꯄꯩꯁꯅꯥꯗꯣ ꯇꯧꯔꯗꯤ ꯎꯝ ꯅꯪ ꯑꯗꯨꯗꯣ ꯄꯥꯝꯃꯦ ꯍꯥꯏꯔꯗꯤ ꯑꯇꯣꯞꯄꯗ ꯍꯥꯟꯅ ꯆꯣꯡꯉꯒ ꯑꯗꯨꯗ ꯑꯅꯤꯔꯛ ꯆꯣꯡꯅꯉꯥꯏ ꯁꯦꯀꯦꯟ ꯇꯥꯏꯝ ꯆꯣꯡꯕꯗ ꯑꯅꯤꯔꯛ ꯆꯣꯡꯅꯤꯡꯉꯥꯏ ꯑꯗꯨꯃꯥꯏꯅ ꯇꯧꯒꯗꯕ
ꯅꯪꯗꯤ ꯇꯦꯟ ꯌꯣ- ꯌꯧꯕ꯭ꯔꯣ
ꯍꯣꯏ ꯃꯔꯛ-ꯃꯔꯛꯇ ꯌꯧꯕ ꯐꯪꯕꯅꯦꯕꯀꯣ
ꯑꯣ
ꯑꯗꯣ ꯅꯪ ꯀꯩꯅꯣꯝ ꯇꯧꯔꯤꯗꯤ ꯎꯝ ꯕꯦꯠꯇꯤꯡ ꯇꯧꯕ ꯃꯇꯝꯗꯣ ꯈꯪꯕ꯭ꯔꯥ
ꯃꯤꯇꯤꯡ ꯇꯧꯕ ꯃꯇꯝ ꯍꯥꯏꯕꯗꯤ ꯀꯔꯝ ꯀꯥꯟꯅ ꯇꯧꯕ꯭ꯔꯥ ꯑꯃ ꯊꯣꯛꯄꯗꯣ ꯑꯣ ꯑꯣ ꯑꯣ ꯑꯣ ꯑꯣ
ꯑꯗꯨ ꯃꯇꯝꯗ ꯃꯨꯟꯅꯒꯗꯕꯅꯦꯕ ꯃꯦꯖꯤꯛ ꯑꯥ ꯅꯪꯅ ꯕꯦꯛꯁꯤꯅ ꯄꯥꯏꯔꯦ ꯍꯥꯏꯔꯦꯁꯦꯕꯀꯣ ꯑꯗꯣ ꯎꯝ ꯃꯦꯖꯤꯛ ꯈ꯭ꯔꯤꯁꯇꯦꯜ ꯒꯣ-ꯒꯣ ꯃꯦꯖꯤꯛ ꯈ꯭ꯔꯤꯁꯇꯦꯜ ꯑꯃ ꯂꯩꯕꯅꯦꯕ ꯑꯗꯨꯗꯨꯣ ꯅꯪ ꯂꯧꯕ ꯌꯥꯏꯕ ꯑꯗꯨ ꯂꯧꯔꯥꯗꯤ ꯍꯣꯔꯦꯟ ꯑꯃꯨꯛ ꯆꯣꯡꯕ ꯀꯥꯟꯗ ꯅꯪꯅ ꯐꯟ ꯂꯩꯕꯗꯣ
ꯎꯝ
ꯑꯗꯨ ꯂꯧꯔꯦꯗꯅ ꯍꯧꯖꯤꯛ ꯂꯧꯕꯗꯣ ꯅꯪ ꯑꯥ-ꯑꯍꯨꯝ ꯐꯪꯀꯅꯤꯕ ꯀꯩꯅꯣꯝ ꯕ꯭ꯂꯦꯠ ꯒꯨꯝꯕ ꯗ꯭ꯔꯒꯣꯟ ꯃꯀꯣꯛꯀꯨꯝꯕ ꯑꯦꯅ꯭ꯌꯨꯕꯤꯁ ꯒꯨꯝꯕ ꯐꯪꯉꯥꯗꯤ ꯑꯗꯨꯗꯣ ꯍꯧꯖꯤꯛ ꯀ꯭ꯂꯦꯝ ꯇꯧꯈꯤꯅꯣꯕꯀꯣ ꯑꯗꯨꯝ ꯊꯝꯃꯨꯕ ꯀ꯭ꯂꯦꯝ ꯇꯧꯈꯤꯅꯨꯕ ꯎꯝ ꯑꯗꯨꯒ ꯎꯝ ꯍꯣꯔꯦꯟ ꯑꯃꯨꯛ ꯔꯥꯎꯟ ꯑꯃ ꯂꯥꯛꯕ ꯃꯇꯝꯗ ꯆꯣꯡꯕ ꯃꯇꯝ ꯂꯩꯗꯅ ꯑꯗꯣ ꯅꯪꯒꯤ ꯍꯧꯖꯤꯛ ꯑꯍꯨꯝ ꯐꯪꯕ ꯃꯔꯛꯇ ꯑꯃꯇꯪꯅꯤꯅ ꯂꯧꯅꯤꯡꯉꯥꯏ ꯂꯩꯕꯗꯣ
ꯑꯥ
ꯑꯗꯨꯒꯤ ꯍꯧꯔꯦꯟ-ꯍꯧꯔꯦꯟꯅ ꯀ꯭ꯂꯦꯝ ꯇꯧꯋꯣꯕ ꯑꯗꯨꯗꯣ ꯃꯣꯏꯅ ꯑꯗꯨ ꯑꯍꯨꯝ ꯃꯔꯛꯇ ꯅꯪꯅ
ꯑꯁꯟꯇꯤꯁ ꯑꯥ
ꯆꯣꯡ-ꯆꯣꯡꯕ ꯑꯃꯨꯛ ꯂꯥꯛꯏꯗꯅ
ꯇꯥ ꯑꯥ
ꯇ꯭ꯔꯦꯡ ꯐꯝꯃꯥꯒ ꯇꯥꯟ-ꯇꯥꯟ ꯆꯣꯡꯕꯗꯣ
ꯑ
ꯑꯗꯨ ꯃꯇꯝꯗ ꯅꯪꯉꯣꯟꯗ ꯂꯩꯕꯗꯨꯗ ꯌꯦꯡꯉꯒ ꯑꯁꯤ ꯂꯩꯔꯦ ꯍꯥꯏꯗꯤ ꯃꯅ ꯃꯥꯟꯅꯕꯗꯣ ꯑꯅꯤꯔꯛ ꯆꯣꯡꯅꯤꯡꯉꯥꯏ ꯇꯧꯑꯣꯕ ꯑꯗꯨꯗꯤ ꯑꯍꯨꯝ ꯑꯣꯏꯌꯦꯗꯅ ꯑꯍꯨꯝ ꯑꯣꯏꯔꯦ ꯑꯗꯨ ꯑꯣꯏꯔꯗꯤ ꯎꯝ ꯍꯦꯔꯣ ꯍꯦꯔꯣꯗꯨꯁꯨ ꯑꯃꯨꯛ ꯁꯤꯛꯁ ꯁꯦꯝꯃꯤꯗꯅ
ꯎꯝ
ꯁꯤ ꯁꯦꯝꯃꯦ ꯑꯗꯨꯗꯤ ꯑꯍꯨꯝꯗꯣ ꯑꯇꯣꯞꯄ ꯍꯦꯔꯣꯗꯣ ꯊꯝꯃꯣ ꯑꯗꯨꯒ ꯁꯤꯅꯔꯖꯤꯗꯣ ꯑꯇꯣꯞꯄ ꯍꯦꯔꯣꯗ ꯑꯗꯨꯗ ꯊꯝꯃꯣꯕ ꯍꯧꯖꯤꯛꯇꯤ ꯇꯔꯥ ꯁꯨꯔꯥꯅꯦꯕꯀꯣ ꯑꯗꯣ ꯍꯦꯔꯣ ꯑꯞꯒ꯭ꯔꯦꯗ ꯇꯧꯕ ꯐꯪꯀꯥꯟꯗ ꯁꯤꯅꯔꯖꯤ ꯑꯃ ꯑꯅꯤ ꯑꯣꯏꯕꯅꯤꯕꯀꯣ ꯈꯪꯕ꯭ꯔꯥ
ꯑꯗꯨꯕꯨꯗꯤ ꯍꯦꯔꯣ ꯑꯞꯒ꯭ꯔꯦꯠ
ꯍꯣꯔꯦꯟ ꯍꯣꯔꯦꯟ ꯇꯥꯛꯄꯤꯒꯦꯁꯦ ꯍꯧꯖꯤꯛ ꯍꯧꯖꯤꯛ ꯅꯪ ꯒ꯭ꯌꯥꯟ ꯇꯥꯔꯔꯣꯏꯕ ꯅꯪ- ꯅꯪ ꯃꯥꯡ ꯅꯪ ꯒꯦꯟꯃꯥꯟ ꯇꯥꯗ꯭ꯔꯦ ꯍꯦꯕꯥ
ꯎꯝ ꯍꯨꯝ
ꯅꯤꯎ ꯕꯤꯁ ꯁꯦꯝꯕꯗꯤ ꯌꯥꯝ ꯅꯨꯡꯉꯥꯏꯕꯅꯦꯕꯀꯣ ꯍꯩꯔꯣꯛ ꯀꯟꯅꯤꯡꯉꯥꯏ ꯑꯣꯏꯕ ꯅꯪ ꯍꯥꯟꯅ ꯁꯤꯕ ꯍꯧꯔꯥꯗꯤ ꯅꯤꯎꯃꯤꯁ ꯁꯦꯝꯕ ꯉꯝꯃꯥꯔꯣꯏꯕꯀꯣ ꯑꯗꯨꯒ ꯇꯥꯕ꯭ꯔꯥ
ꯇꯥꯏ
ꯅꯪꯅ ꯍꯥꯏꯦꯔꯣ ꯆꯞ ꯃꯥꯟꯅꯕ ꯑꯅꯤ ꯊꯝꯕꯒꯨꯝꯕ ꯂꯩꯕꯗꯣ
ꯑꯗꯣ ꯎꯝ
ꯀꯥꯟꯅꯗꯕꯅꯦ ꯑꯗꯣ ꯑꯅꯤꯒꯨꯝꯕ ꯊꯝꯒꯅꯨꯕꯀꯣ ꯂꯨꯄꯥ ꯃꯉꯥꯒꯤ ꯑꯣꯏꯗꯤ ꯀꯥꯏꯗꯦꯕꯀꯣ
ꯑꯥ
ꯂꯨꯄꯥ ꯑꯃ ꯑꯅꯤ ꯊꯝꯃꯥꯗꯤ ꯄꯥꯋꯥꯔ ꯂꯥꯛꯇꯦꯕ ꯐꯥꯔꯁ ꯐ꯭ꯔꯁ ꯒꯦꯝ ꯑꯔꯂꯤ ꯒꯦꯝꯕꯨꯗꯤ ꯌꯥꯏꯌꯦꯀꯣ ꯃꯌꯥꯏꯔꯛꯇ ꯑꯣꯏꯔꯒ ꯑꯁꯤ ꯁꯤꯁꯤꯂꯤꯌꯣꯟꯟꯒꯨꯝꯕ ꯑꯅꯤ ꯊꯝꯖꯟꯕꯗꯣ ꯀꯅꯥꯗꯦꯕ
ꯌꯥꯏꯌꯦ ꯕꯤꯛ
ꯌꯥꯇꯦ ꯌꯥꯕ ꯅꯠꯇꯦ ꯀꯥꯟꯅꯗꯦꯕ ꯂꯨꯄꯥ ꯑꯃꯥꯗꯣ ꯀꯩꯅꯣ ꯅꯪ ꯆꯥꯔ ꯑꯍꯨꯝ ꯁꯦꯝꯕꯗꯣ ꯀꯝꯐ꯭ꯌꯨꯇ꯭ꯔꯅꯤꯅꯦ ꯅꯪꯅꯤ ꯑꯦ ꯂꯣꯏꯔꯦ ꯂꯣꯏꯔꯦ
ꯑꯁ ꯌꯥꯕꯅꯤ ꯍꯦ ꯅꯪꯁꯨ ꯑꯁꯤ
ꯎꯝ ꯆꯥꯛ ꯊꯣꯡꯕ ꯍꯧꯔꯥꯕꯣ
ꯆꯥꯛꯗꯤ ꯂꯣꯏꯔꯦ ꯍꯧꯖꯤꯛ ꯍꯟꯖꯥꯡ ꯊꯣꯡꯅ ꯑꯥ
ꯍꯋꯥꯏ ꯃꯇꯣꯟ ꯍꯥꯏꯔꯥ ꯅꯪ ꯊꯣꯡꯉꯥꯏ
ꯗꯥꯜ
ꯑ ꯗꯥꯜ ꯅꯠꯇꯦ ꯍꯥꯋꯥꯏ ꯍꯋꯥꯏ ꯃꯇꯣꯟꯕ ꯑꯥ
ꯃꯅꯥ
ꯃꯥꯒꯤ ꯂꯤꯛ
ꯃꯅꯥ
ꯎꯝ
ꯍꯋꯥꯏ ꯃꯅꯥ ꯍꯥꯏꯕꯗꯤ ꯀꯩꯅꯣ ꯁꯤꯡꯖꯨ ꯆꯥꯝꯕꯒꯨꯝ ꯇꯧꯕꯗꯨ ꯑꯗꯨꯝꯕ ꯏꯟꯖꯥꯡ ꯊꯣꯡꯕꯅꯦ
ꯑꯗꯨ ꯅꯠꯇꯦ ꯑꯣ ꯑꯗꯣ ꯁꯥꯡꯕꯗꯣ
ꯑꯣ ꯕꯤꯟꯁ ꯃꯅꯥ
ꯎꯝ
ꯕꯤꯜꯂꯣꯏ ꯃꯅꯥꯔꯣ
ꯑꯣ
ꯑꯑ ꯌꯦꯟꯅꯨꯝꯒꯨꯝꯕ ꯂꯩꯕ꯭ꯔꯣ
ꯌꯦꯟꯗꯣꯡꯒꯨꯝꯕꯗꯤ ꯗꯨꯀꯥꯟꯗꯤ ꯂꯩꯒꯅꯤ
ꯑꯗꯨ ꯒꯨꯝꯕ